ꯍꯜꯂꯣ꯫
ꯍꯂꯣ꯫
ꯇꯥꯕ꯭ꯔꯣ꯫
ꯇꯥꯕ꯭ꯔꯣ ꯑ ꯇꯥꯏꯌꯦ ꯏꯉꯝꯃ꯫
ꯑꯣ ꯏꯅꯥꯎ ꯀꯃꯥꯏ꯫ ꯀꯃꯥꯏ ꯇꯧꯔꯤꯒꯦ ꯆꯥꯛ ꯏꯁꯤꯡ ꯊꯣꯡꯉꯕꯣ꯫
ꯆꯥꯛ ꯏꯁꯤꯡꯁꯦ ꯉꯜꯂꯤꯅ ꯊꯣꯡꯕꯗꯤ ꯍꯧꯗ꯭ꯔꯤ ꯍꯦꯟꯁꯥꯡ ꯀꯩꯀꯩ ꯁꯦꯝꯕꯗꯤ ꯍꯧꯔꯦ꯫
ꯑꯣ ꯍꯧꯖꯤꯛꯀꯥꯟꯁꯤꯕꯨ ꯀꯔꯤ ꯀꯔꯤ ꯃꯊꯦꯜꯅ ꯍꯥꯎꯔꯤꯒꯦ ꯑꯩꯈꯣꯏꯗꯤ꯫ ꯆꯝꯐꯨꯠꯀꯨꯝꯕ ꯀꯥꯡꯁꯣꯏꯒꯨꯝꯕ ꯁꯨꯒꯨꯝꯕꯅ ꯍꯦꯟꯅꯕꯨ ꯍꯥꯎꯔꯦꯅꯦ ꯁꯥꯕꯅꯤꯅ꯫ ꯀꯔꯤ ꯀꯔꯤ ꯊꯣꯡ ꯇꯥꯔꯕ꯫ ꯕꯥ꯫
ꯑꯩꯈꯣꯏꯁꯨ ꯀꯥꯂꯦꯟꯅꯤꯅ꯫ ꯊꯕꯤꯗꯣ ꯆꯝꯐꯨꯠ ꯐꯨꯠꯆꯜꯂꯒ ꯁꯧꯒ꯭ꯔꯤꯗꯨꯃ ꯆꯝꯅ ꯊꯣꯡꯒꯦ ꯇꯧꯔꯤ꯫
ꯑꯣ ꯐꯩꯗ ꯀꯥꯂꯦꯟꯗꯤ ꯑꯆꯝꯕ
ꯑꯆꯝꯕꯒꯨꯝꯕ ꯆꯥꯕꯅ ꯍꯦꯟꯅ ꯐꯥꯕꯅꯤ
ꯊꯕꯤꯒꯨꯝꯕ ꯒꯖꯔꯒꯨꯝꯕ ꯁꯨꯝꯕꯁꯤꯅ ꯆꯝꯐꯨꯠ ꯐꯨꯠꯄꯅ ꯏꯁꯥꯗꯁꯨ ꯅꯨꯡꯉꯥꯏꯔꯦ ꯁꯥꯕꯅꯤꯅ ꯑꯗꯣ ꯏꯟꯖꯥꯡꯁꯤꯕꯨ ꯍꯧꯖꯤꯛꯀꯥꯟꯁꯦ ꯀꯩ ꯀꯩ ꯃꯊꯦꯜꯅ ꯍꯥꯎꯔꯤꯒꯦ
ꯀꯦ ꯍꯦꯟꯖꯥꯡꯁꯦ ꯁꯥꯕꯅꯤꯅ ꯑꯆꯝꯕꯅ ꯍꯦꯟꯅ ꯍꯥꯎꯋꯦꯗꯨꯅꯤ ꯀꯥꯡꯁꯣꯏꯒꯁꯦ ꯈꯥꯃꯦꯟ ꯑꯁꯤꯟꯕꯤꯒ ꯊꯥꯛꯆꯤꯜꯂꯒ ꯊꯣꯡꯕꯗꯣ
ꯃꯥꯅꯦ ꯋꯥꯟ ꯑꯗꯣ ꯃꯩꯇꯩꯒꯤ ꯆꯥꯛ ꯌꯦꯟꯁꯥꯡꯁꯦ ꯑꯌꯥꯝꯕꯅꯗꯤ ꯃꯇꯝ ꯃꯇꯝꯒꯤ ꯊꯣꯛꯏꯁꯦ ꯑꯗꯨꯝ ꯍꯥꯎꯔꯦ ꯁꯦꯕꯣꯠꯁꯨ ꯁꯦꯕꯣꯠꯁꯨ ꯏꯔꯣꯜꯂꯒ ꯀꯥꯡꯉꯧ ꯑꯃ ꯉꯧꯕꯁꯨ ꯍꯥꯎꯋꯤ ꯑꯗꯒꯤ
ꯒꯤ
ꯃꯥꯏꯔꯦꯟꯗꯨꯁꯨ ꯍꯥꯎꯋꯤ ꯑꯗꯒꯤ ꯎꯍꯩ ꯋꯥꯍꯩ ꯀꯥꯂꯦꯟ ꯑꯣꯏꯔꯛꯄꯒꯤ ꯍꯩꯅꯧ ꯁꯥꯕꯁꯤꯗ ꯎꯍꯩ ꯋꯥꯍꯩ ꯆꯥꯕꯁꯨ ꯑꯗꯨꯝ ꯍꯥꯎꯋꯤ
ꯃꯥꯏꯔꯦꯟ ꯊꯣꯡꯕꯗꯣ ꯀꯩꯅꯣꯒ ꯊꯥꯛꯇ꯭ꯔꯣ ꯑꯃ ꯌꯥꯝ ꯍꯥꯎꯕ ꯃꯅꯝ ꯅꯨꯡꯁꯤꯕ ꯃꯅꯥꯗꯣ
ꯑꯥꯎ ꯑꯥꯎ ꯊꯥꯛꯑꯦ
ꯎꯝ
ꯒꯤ ꯃꯣꯔꯣꯛ ꯑꯇꯦꯛꯄꯒ ꯇꯧꯔꯒ ꯑꯩꯈꯣꯏ ꯀꯦ ꯃꯥꯏꯔ‌ꯦꯟꯖ‌ꯦ ꯏꯪꯈꯣꯜ ꯆꯥꯎꯗꯕꯅꯤꯅ ꯄꯣꯠ ꯆꯍꯤꯗꯤ ꯌꯥꯝ ꯀꯟꯅ ꯊꯥꯗ꯭ꯔꯦ ꯌꯦꯟꯁꯥꯡ ꯃꯅꯥ ꯃꯁꯤꯡꯁꯦ ꯈꯤꯇꯪꯒ ꯈꯖꯤꯛ ꯈꯔꯥꯛ ꯌꯦꯟꯗꯦꯝꯒꯨꯝꯕꯨꯒꯨꯝꯕ ꯊꯥꯔꯒ ꯎꯝ ꯃꯔꯣꯏ ꯃꯄꯥꯡ ꯈꯔ ꯊꯥꯔꯒ ꯑꯇꯩꯗꯤ ꯀꯌꯥ ꯍꯧꯗ꯭ꯔꯦ
ꯎꯝ
ꯎꯝ
ꯃꯔꯛ ꯃꯔꯛꯇ ꯉꯥ ꯨꯝꯕ ꯀꯩꯒꯨꯝꯕ ꯆꯥꯔꯁꯨ ꯑꯗꯨꯝ ꯍꯥꯎꯕꯅꯤꯗ ꯑꯗꯣ ꯀꯥꯂꯦꯟꯅꯤꯅ ꯍꯧꯖꯤꯛꯇꯤ ꯁꯥ ꯉꯥꯁꯦ ꯌꯥꯝ ꯆꯥꯁꯤꯟꯕꯁꯦ
ꯎꯝ
ꯀꯤꯗꯨꯅ ꯆꯥꯗ꯭ꯔꯦꯅꯦ
ꯉꯥꯗꯁꯨ ꯀꯩꯅꯣꯒꯤ ꯇꯥꯏꯞꯇ ꯃꯣꯏꯒꯤ ꯑꯁꯣꯝꯂꯣꯝꯒꯤ ꯇꯥꯏꯞꯇ ꯌꯦꯟ ꯁꯨꯞꯀ ꯇꯧꯕꯩ ꯇꯥꯏꯞꯇ ꯉꯥꯗꯁꯨ ꯆꯝꯅ ꯊꯣꯡꯕ ꯌꯥꯏꯒ ꯍꯥꯏꯅꯦ ꯑꯩꯗꯤ ꯆꯥꯗ꯭ꯔꯤ
ꯎꯝ ꯌꯥꯕꯅꯦ ꯌꯥꯕꯅꯦ ꯑꯩꯈꯣꯏꯒꯤ ꯀꯨꯀꯔꯗ ꯍꯥꯞꯄꯦꯗꯅ ꯑꯗꯨꯒ ꯎ ꯑꯩꯈꯣꯏꯒꯤ ꯌꯦꯟ ꯀꯥꯡꯁꯣꯏ ꯇꯧꯔꯒ ꯃꯔꯣꯏ ꯃꯄꯥꯡ ꯐꯖꯅ ꯊꯥꯛꯑꯒ ꯀꯥꯡꯁꯣꯏ ꯁꯨꯞ ꯊꯣꯡꯕꯗꯣ ꯑꯗꯨꯒꯤ ꯃꯑꯣꯡꯗ ꯑꯩꯈꯣꯏꯒꯤ ꯉꯥꯁꯦ ꯐꯖꯅ ꯍꯥꯞꯆꯤꯜꯂꯒ ꯃꯔꯣꯏ ꯃꯄꯥꯡ ꯁꯨꯅꯕ ꯆꯜꯂꯒ
ꯀꯨꯀꯔꯗ ꯇꯧꯔꯒ ꯊꯣꯡꯕꯗꯣ ꯑꯗꯨꯁꯨ ꯍꯥꯎꯕꯅꯦ ꯑꯗꯨꯝ ꯆꯝꯅ ꯑꯝꯇ ꯑꯩꯈꯣꯏꯒꯤ ꯃꯔꯣꯏ ꯃꯄꯥꯡ ꯁꯨꯅꯕ ꯍꯥꯞꯈ꯭ꯔꯗꯤ ꯉꯥꯍꯤꯡ ꯆꯥꯍꯤꯡꯗꯨ ꯅꯝꯗꯕꯅꯦꯕ ꯃꯆꯜ ꯀꯩ ꯀꯩ ꯗꯦꯍꯥ ꯀ
ꯃꯆꯜꯁꯦ ꯑꯗꯨꯝ ꯊꯣꯡꯕꯗ ꯊꯥꯛꯏꯕ ꯃꯆꯜꯁꯤꯡꯗꯣ ꯑꯗꯨꯝ ꯊꯥꯛꯑꯦ ꯑꯌꯥꯝꯕꯅ ꯑꯗꯨꯝ ꯖꯤꯔꯥꯒꯨꯝꯕ ꯃꯔꯨ ꯃꯔꯥꯡꯒꯨꯝꯕ ꯑꯗꯨꯝ ꯊꯥꯛꯑꯦ ꯑꯗꯩ ꯃꯔꯣꯏ ꯃꯄꯥꯡ ꯑꯋꯥ ꯐꯗꯤꯒꯣꯝ ꯑꯗꯒꯤ ꯉꯥ ꯊꯣꯡꯕꯗꯤ ꯆꯅꯝ ꯊꯥꯛꯄ ꯑꯗꯨꯝ ꯊꯥꯛꯑꯦ ꯊꯣꯡꯕꯗ ꯉꯧꯕꯗ ꯁꯤꯡ ꯈꯔ ꯌꯥꯝꯍꯟꯕ ꯃꯣꯔꯣꯛꯇꯤ ꯌꯥꯝ ꯁꯥꯕ ꯆꯥꯅꯗ
ꯆꯥꯟꯅꯗ꯭ꯔꯦ ꯆꯅꯤ ꯊꯣꯡꯕꯅꯤ ꯌꯥꯕ
ꯅꯣꯡ ꯐꯥꯗꯣꯛꯁꯨ ꯑꯗꯨꯝ ꯆꯥꯕ ꯍꯥꯎꯕꯅꯤꯗ
ꯃꯥꯅꯤ ꯃꯥꯅꯤ ꯆꯥꯒꯗꯕꯅꯤ ꯃꯈꯜ ꯃꯈꯜ
ꯎ ꯊꯕꯤꯁꯨ ꯑꯩꯈꯣꯏꯒꯤ ꯁꯂꯥꯠ ꯆꯥꯔꯕꯁꯨ ꯑꯗꯨꯝ ꯍꯥꯎꯋꯤ ꯆꯝꯐꯨꯠ ꯅꯠꯇ꯭ꯔꯁꯨ ꯑꯗꯒꯤ ꯑꯩꯈꯣꯏꯒꯤ ꯆꯝꯐꯨꯠ ꯑꯣꯏꯅ ꯆꯥꯔꯁꯨ ꯑꯗꯨꯒꯤꯅ ꯃꯍꯥꯎ ꯑꯃ ꯑꯗꯒꯤ ꯇꯦꯛꯅ ꯆꯥꯔꯒꯤꯁꯨ ꯃꯍꯥꯎ ꯑꯃ ꯃꯈꯜ ꯃꯈꯜꯅꯤ ꯑꯗꯨꯅꯤ ꯑꯥꯎ
ꯄꯥꯛꯅꯝꯒ ꯆꯥꯕꯁꯨ ꯑꯗꯨꯝ ꯍꯥꯎꯋꯤ ꯑ ꯍꯧꯖꯤꯛꯀꯥꯟꯁꯤ ꯁꯧꯒ꯭ꯔꯤꯒ ꯊꯣꯡꯉꯒ
ꯍꯣꯏ꯫ ꯄꯥꯛꯅꯝꯗꯨꯂꯞ ꯐꯨꯊꯔꯣ
ꯀꯃꯥꯏꯅ ꯇꯧꯔꯣ ꯀꯃꯥꯏ ꯀꯃꯥꯏ ꯇꯧꯔ ꯅꯝꯕꯁꯤꯅ ꯍꯥꯎꯒꯦ
ꯄꯥꯛꯅꯝ ꯁꯦ ꯑꯩꯈꯣꯏ ꯏꯁꯥꯒꯤ ꯃꯌꯥꯝꯒꯤ ꯏꯃꯥ ꯃꯥꯒꯤ ꯑꯩꯅ ꯍꯩꯅꯖꯕꯤ ꯈꯨꯍꯥꯎ ꯈꯨꯍꯥꯎꯅꯦ ꯑꯗꯣ ꯑꯩꯈꯣꯏꯗꯤ ꯑꯩꯈꯣꯏꯒꯤ ꯅꯄꯥꯛꯄꯤ ꯃꯅꯥꯒ ꯈꯤꯇꯪꯒ ꯍꯥꯞꯆꯤꯟꯕ ꯐ ꯄꯨꯊꯔꯛ ꯑꯣꯏꯔꯁꯨ ꯑꯗꯨ ꯉꯥꯛꯛꯇ ꯅꯠꯇꯕ ꯑꯗꯒꯤ ꯁꯤꯡꯒ ꯈꯤꯇꯪ ꯆ ꯈꯤꯇꯪ ꯍꯥꯞꯆꯤꯜꯂꯒ ꯎ ꯃꯣꯔꯣꯛ ꯑꯇꯦꯛꯄꯗꯨ ꯇꯧꯔꯒ ꯐꯖꯅ ꯑꯗꯨꯃꯥꯏꯅ ꯇꯧꯕꯗꯨꯅ ꯍꯥꯎꯖꯩ ꯑꯩꯒꯤꯗꯤ ꯃꯌꯥꯝꯒꯤꯗꯤ ꯑꯗꯨꯝ ꯃꯤ ꯃꯤꯒꯤ ꯥꯏ ꯃꯥꯏ ꯃꯑꯣꯡ ꯑꯗꯨꯅꯤ ꯑꯗꯩ ꯅꯄꯥꯛꯄꯤ ꯉꯥꯛꯇ ꯅꯝꯃꯁꯨ ꯍꯥꯎꯋꯏ ꯑꯗꯩ ꯀꯪꯂꯥ ꯌꯦꯟꯁꯨ ꯍꯥꯎꯋꯤ ꯁꯧꯒ꯭ꯔꯤ ꯌꯦꯟ ꯊꯣꯡꯉꯒ ꯀꯥꯂꯦꯟ ꯑꯣꯏꯖꯔꯁꯨ ꯏꯟꯖꯥꯡ ꯑꯍꯥꯎ ꯑꯍꯥꯎꯕꯗꯤ ꯌꯥꯝ ꯂꯩꯔꯦ
ꯂꯩꯔꯦ ꯂꯩꯔꯦ ꯊꯔꯣꯏ ꯊꯔꯣꯏꯁꯨ ꯄꯥꯛꯅꯝ ꯆꯥꯕ ꯌꯥꯏ ꯀꯥꯏꯅ ꯍꯥꯏꯅꯦ
ꯑꯥꯎ ꯍꯥꯏꯅꯩ ꯑꯗꯨꯃꯥꯏꯅ ꯑꯗꯣ
ꯊꯑꯣꯏ ꯅꯨꯡꯄꯤꯤ ꯆꯥꯗ꯭ꯔꯔꯤ ꯃꯍꯥꯎ ꯑꯗꯨ ꯀꯃꯥꯏꯅ ꯇꯧꯕꯅꯣ ꯑꯗꯨꯒꯤ ꯆꯞ ꯆꯥꯕꯗꯤ
ꯆꯥꯔꯕꯣ ꯅꯣꯏꯗꯤ
ꯑꯩꯁꯨ ꯆꯥꯗ꯭ꯔꯤꯗ ꯊꯔꯣꯏ ꯊꯣꯡꯕ ꯑꯗꯨꯗꯒꯤ ꯊꯔꯣꯏ ꯀꯥꯡꯍꯧ ꯑꯗꯨꯗꯒꯤ ꯊꯔꯣꯏ ꯕꯣꯔꯥ ꯁꯤꯗꯤ ꯆꯥꯔꯦ
ꯑ
ꯑꯗꯨꯅꯦ ꯀꯥꯂꯦꯟ ꯑꯣꯏ ꯏꯟꯖꯥꯡ ꯑꯍꯥꯎ ꯈꯖꯤꯡ ꯂꯣꯡꯧꯕꯁꯨ ꯍꯥꯎꯋꯤ ꯁꯣꯕꯤ ꯊꯣꯡꯉꯒ ꯑꯃ ꯑꯗꯨꯅꯁꯨ ꯈꯪꯗꯦꯗ ꯏꯟꯖꯥꯡꯁꯦ ꯃꯩꯇꯩꯒꯤ ꯏꯟꯖꯥꯡꯁꯦ ꯑꯍꯥꯎ ꯑꯍꯥꯎꯕꯗꯤ ꯌꯥꯝ ꯂꯩ ꯃꯥꯅꯤ ꯃꯥꯅꯤ ꯑꯍꯥꯎꯕꯗꯤ ꯃꯌꯥꯝꯅꯤ ꯄꯨꯂꯞ ꯍꯦꯛꯇ ꯆꯥꯕ
ꯑꯩꯈꯣꯏꯁꯨ ꯉꯁꯤꯁꯦ ꯏꯔꯣꯜꯂꯒ ꯕꯣꯔꯥ ꯑꯃ ꯍꯧꯁꯦꯅ ꯇꯧꯔꯤꯌꯦ ꯑꯗꯒꯤ ꯆꯝꯐꯨꯠ ꯑꯃ ꯐꯨꯠꯂꯒ ꯆꯝꯐꯨꯠ ꯁꯦ ꯀꯥꯂꯦꯟ ꯑꯣꯏꯔꯛꯑꯗꯤ ꯆꯝꯐꯨꯠ ꯁꯦ ꯌꯥꯎꯗꯕꯁꯦ ꯁꯥꯁꯤ ꯏꯌꯥꯡ ꯌꯥꯡꯉꯦ ꯑꯗꯨꯅ ꯆꯝꯐꯨꯠ ꯁꯤ ꯗꯤ ꯋꯥꯠꯄ ꯁꯨꯡꯌꯥ ꯌꯥꯗ꯭ꯔꯦ
ꯀꯔꯤ ꯏꯔꯣꯟꯒꯦ ꯇꯧꯔꯤꯅꯣ ꯏ ꯅ ꯃꯕꯣ ꯏꯔꯣꯟꯕꯁꯦ ꯃꯌꯥꯝ ꯃꯌꯥꯝ ꯌꯦꯗꯦꯝ ꯈꯔ ꯑꯗꯒꯤ ꯁꯃ ꯈꯔ
ꯃꯌꯥꯟ ꯃꯌꯥꯟ ꯀꯥꯂꯦꯟꯒꯤ ꯃꯌꯥꯟꯗꯨꯅꯤ ꯀꯥꯡꯒ ꯌꯧꯁꯤꯜꯂꯛꯄꯒ ꯑꯩꯈꯣꯏꯒꯤ ꯀꯥꯡ ꯃꯊꯦꯜꯁꯨ ꯃꯌꯥꯟ ꯃꯌꯥꯟ ꯇꯧꯔꯒ ꯈꯔ ꯍꯥꯎꯋꯤꯗꯅ
ꯈꯦꯇ꯭ꯔꯤꯕꯨ ꯅꯤꯡꯁꯤꯡꯉꯛꯏ ꯏꯅꯦ
ꯑꯥꯎ ꯀ
ꯈꯦꯇꯤ ꯆꯥꯕ ꯆꯠꯂꯣꯏꯗ꯭ꯔꯥ ꯆꯠꯇꯣꯏꯅꯦ ꯚꯥꯃꯣꯟꯗ
ꯑꯣ ꯀꯦꯖꯤꯤ ꯊꯣꯡꯕꯗꯤ ꯍꯩꯔꯕꯣ ꯊꯣꯡꯗꯣꯏꯅꯦ ꯑꯩꯈꯣꯏꯁꯨ
ꯑꯩ ꯍꯗꯤ ꯀꯃꯥꯏ ꯀꯃꯥꯏ ꯊꯣꯡꯗꯣꯏꯅꯣ ꯈꯤꯠꯇ ꯇꯥꯛꯂꯛꯑꯣ
ꯑꯣꯀꯦ ꯐꯤꯁꯤꯗꯨꯔꯣ ꯃꯔꯣꯏ ꯄꯥꯡ ꯃꯣꯔꯣꯛ ꯑꯇꯦꯛꯄ ꯑꯗꯒꯤ ꯘꯤ ꯑꯗꯒꯤ ꯅꯄꯥꯛꯄꯤ ꯐꯖꯅ ꯃꯨꯟꯅ ꯇ
ꯇꯞꯄꯤꯤꯟꯒꯅꯤ ꯊꯟ ꯃꯣꯔꯣꯛ ꯃꯆꯨ ꯊꯥꯛꯑꯒ ꯑꯗꯨꯒꯅꯦ ꯀꯨꯀꯔꯗ ꯍꯥꯞꯆꯤꯜꯂꯒ
ꯃꯍꯤ ꯌꯥꯝ ꯍꯥꯞꯄ ꯌꯥꯗꯦ ꯃꯥꯗꯤ ꯀꯟꯕꯅ ꯍꯥꯎꯕꯅꯦꯕ ꯑꯗꯨꯅ ꯀꯜꯍꯜꯂꯒ ꯀꯨꯀ ꯈꯔ ꯃꯍꯤ ꯈꯔ ꯋꯥꯠꯂꯞ ꯑꯩꯈꯣꯏ ꯅꯨꯡꯇꯤꯒꯤ ꯊꯣꯡꯕ ꯆꯥꯡꯗꯨꯗꯩ ꯈꯔ ꯍꯟꯊꯔꯒ ꯍꯥꯞꯄꯒ ꯀꯥꯝꯃꯒ ꯀꯅꯥꯒꯨꯝꯕꯅꯁꯨ ꯑꯃꯨꯛ ꯂꯣꯏꯔꯒ ꯃꯔꯣꯏ ꯉꯧꯔꯒ ꯁꯣꯛ ꯇꯧꯅꯕꯁꯨ ꯌꯥꯎꯋꯤ ꯇꯧꯅꯗꯕꯁꯨ ꯌꯥꯎꯏꯤ
ꯐꯕꯁꯨ ꯌꯥꯎꯋꯤ ꯑꯗꯨꯒꯤ ꯃꯤꯅꯤꯒꯤ ꯃꯈꯥ ꯄꯣꯜꯂꯦ
ꯑꯗꯨꯃꯥꯏꯅ ꯑꯗꯨꯝ ꯌꯥꯝ ꯆꯝꯅ ꯑꯗꯨꯝ ꯊꯣꯡꯉꯁꯨ ꯌꯥꯕꯅꯤꯗ
ꯈꯦꯆꯤꯁꯤꯕꯨ ꯀꯔꯤ ꯀꯔꯤ ꯍꯦꯟꯖꯥꯡꯒ ꯆꯥꯔꯒ ꯄꯛꯅꯒꯦ ꯀꯤꯁꯤꯁꯤꯦ ꯑꯩꯈꯣꯏꯒꯤ ꯏꯟꯖꯥꯡ ꯑꯍꯥ ꯎꯇꯤꯅꯦꯕ ꯀꯩꯅꯣ ꯑꯗꯒꯤ ꯃꯌꯥꯝ ꯃꯌꯥꯝ ꯀꯥꯡꯍꯧ ꯀꯩ ꯇꯧꯁꯜꯂꯁꯨ ꯍꯥꯎꯋꯤ ꯏꯔꯣꯕ ꯃꯊꯦꯡꯅ ꯍꯥꯞꯆꯤꯜꯕꯁꯨ ꯍꯥꯎꯋꯤ
ꯑꯗꯒꯤ ꯈꯪꯗ꯭ꯔꯦꯁꯦ ꯃꯌꯥꯟ ꯃꯌꯥꯟ ꯃꯊꯦꯜ ꯌꯥꯝꯃꯤꯈꯣꯏ ꯍꯥꯎꯋꯦ ꯑꯗꯨꯅꯤ ꯆꯥꯕꯁꯦ ꯑꯗꯨ ꯃꯥꯒꯤ ꯈ꯭ꯋꯥꯏꯗ ꯄꯛꯅꯕꯗꯤꯅꯦ ꯎꯇꯤꯅꯦ ꯏꯍꯥꯎ ꯍꯥꯎꯔꯦ
ꯎꯝ
ꯏꯟꯁꯥꯡꯁꯦ ꯈꯪꯗꯦꯗ ꯑ ꯏꯟꯖꯥꯡꯁꯦ ꯃꯩꯇꯩꯒꯤ ꯏꯟꯖꯥꯡꯁꯦ ꯍꯥꯎꯕꯅꯤꯅ ꯑꯩꯈꯣꯏꯗꯤ ꯑꯃ ꯅꯠꯇ꯭ꯔ ꯑꯃ ꯊꯣꯡꯕ ꯏꯍꯥꯎꯗ ꯍꯥꯎꯔꯦ ꯑꯗꯨꯅꯤ ꯅꯨꯡꯇꯤꯒꯤ
ꯍꯜꯂꯕ
ꯑꯥꯎ
ꯄꯤꯒꯤ ꯃꯊꯦꯜ ꯃꯊꯦꯜ ꯂꯨꯀꯣꯏ ꯂꯥꯡꯉꯒꯅꯦ ꯊꯨꯖꯔꯒ ꯅꯨꯡꯉꯥꯏꯖꯔꯤꯕ ꯆꯥꯕꯗꯁꯨ ꯍꯥꯎꯕ ꯃꯣꯔꯣꯛ ꯃꯦꯠꯄꯁꯤꯃ ꯅꯨꯡꯇꯤꯒꯤ ꯑꯗꯨꯝ ꯌꯥꯎꯔꯗꯝꯅꯦꯕ ꯀꯃꯟ ꯑꯣꯏꯅꯀꯣ
ꯑꯥꯎ
ꯑ ꯈꯣꯏ ꯃꯩꯇꯩꯒꯤꯗꯤ ꯃꯣꯔꯣꯛꯀ ꯌꯥꯎꯗ꯭ꯔꯗꯤ ꯏꯆꯥ ꯆꯥꯕꯁꯤ ꯏꯆꯪꯕꯨ ꯆꯪꯗꯦꯗ
ꯍꯣ ꯍꯣ ꯐꯔꯦ ꯏꯅꯥꯎ ꯑꯗꯨꯗꯤ ꯉꯁꯤꯒꯤꯗꯤ ꯊꯝꯃꯒꯦ ꯀꯣꯟꯅ ꯑꯃꯨꯛ ꯇꯧꯔꯛꯑꯒꯦꯀꯣ
ꯑꯥ ꯍꯣꯏ ꯍꯣꯏ ꯊꯝꯃꯣ ꯊꯝꯃꯣ
ꯑ